ꯈꯔꯥ ꯐꯔꯕ
ꯍꯣꯏ ꯍꯧꯖꯤꯛꯇꯤ ꯌꯥꯔꯦ꯫
ꯑꯁ ꯐꯣꯟꯁꯨ ꯗꯤꯃꯥꯟ ꯌꯥꯝ ꯀꯜꯂꯤꯅꯦ꯫ ꯑꯣꯏꯕ꯭ꯔꯥ
ꯇꯥꯔꯒ ꯂꯩꯒꯗꯧꯔꯣ ꯈꯪꯗꯦ ꯍꯧꯖꯤꯛꯇꯤ ꯑꯃꯨꯛ ꯐꯔꯦꯗꯣ
ꯑꯣ
ꯑꯗꯨꯝ
ꯑꯩꯁꯨ ꯐꯦꯟ ꯑꯣꯟ ꯇꯧꯔꯒ ꯂꯩꯔꯒ ꯍ ꯉꯁꯥꯏ ꯇꯧꯕꯗꯤ ꯄ꯭ꯔꯣꯕ꯭ꯂꯦꯝ ꯂꯩꯇꯦꯕꯀꯣ
ꯑ
ꯑꯩꯁꯦ ꯂꯣꯛ ꯊꯨꯡꯕꯒꯤ ꯌꯥꯗ꯭ꯔꯦ
ꯍꯧꯖꯤꯛꯇꯤ ꯑꯃꯨꯛ ꯇꯥꯗ꯭ꯔꯦꯕ
ꯑꯣ
ꯃꯐꯝ ꯃꯐꯝ ꯃꯐꯝ ꯈꯔ ꯅꯍꯥꯟ ꯅꯍꯥꯟꯗꯣ ꯑꯩꯅ ꯏꯃꯥꯟꯅꯕꯤꯁꯦ ꯋꯥꯔꯤ ꯁꯥꯟꯅꯔꯦ ꯋꯥꯔꯤ ꯅꯨꯡꯉꯥꯏꯃꯟꯅꯦ ꯃꯔꯛꯇꯗꯤ ꯐꯣꯟꯁꯦ ꯋꯥꯔꯤ ꯅꯨꯡꯉꯥꯏꯃꯟꯅ ꯐꯣꯟ ꯇꯠꯄꯁꯨ ꯈꯪꯗ꯭ꯔꯦ ꯋꯥꯔꯤ ꯁꯥꯟꯅꯔ ꯂꯩꯕꯅꯤ ꯑꯩꯗꯣ
ꯑꯣ ꯅꯩꯅꯔꯦ ꯅꯩꯅꯔꯦꯗꯤꯅꯦꯕꯅꯤꯅ
ꯍꯣꯏ ꯀꯔꯤ ꯃꯊꯦꯜ ꯇꯧꯔꯒꯦ
ꯑꯁ ꯊꯣꯡꯕ ꯍꯧꯗ꯭ꯔꯤꯗ ꯍꯣꯔꯦꯟ ꯉꯥꯏꯍꯥꯛ ꯂꯩꯔꯒ ꯍꯪꯒꯥꯝ ꯆꯝ ꯐꯠꯁꯤ꯭ꯔꯥ ꯈꯪꯗꯦ
ꯑꯁ ꯑꯩꯣꯏꯒ ꯃꯥꯟꯅꯩ ꯑꯩꯈꯣꯏꯁꯨ ꯍꯪꯒꯥꯝ ꯍꯪꯒꯥꯝ ꯀꯩꯗꯧꯕ꯭ꯔꯣ
ꯉꯁꯥꯏ ꯅꯨꯄꯥ ꯑꯃ ꯏꯃꯥꯟꯅꯄꯥꯅ ꯑꯩꯗ ꯀꯣꯜ ꯇꯧꯕꯀꯣ ꯑꯗꯨꯒ ꯃꯥꯅ ꯄꯅꯧ ꯅꯧꯔꯛꯄ ꯑꯗꯨꯒꯤ ꯑꯩꯅ ꯑꯩꯅ ꯋꯥꯔꯤ ꯑꯃ ꯂꯤꯕꯤꯕ ꯃꯥꯒꯤ ꯑꯗꯨꯒꯤ ꯃꯥꯗꯣ ꯌꯥꯝ ꯅꯣꯛꯅꯤꯡꯕ ꯃꯥꯜꯂꯦ
ꯅꯛꯅꯤꯡꯕꯗꯣ ꯃꯥꯒꯤ ꯂꯣꯟꯁꯦ ꯈꯔ ꯈꯣꯏꯔꯔꯒ ꯑꯩꯈꯣꯏꯗꯒꯤ ꯍꯦꯟꯅ ꯈꯔ ꯈꯣꯏꯕꯖꯥꯗꯕ ꯑꯗꯨꯃꯥꯏꯅ ꯇꯧꯔꯤꯕ ꯑꯩꯅ ꯌꯣꯡꯆꯥꯛ ꯍꯨꯔꯥꯟꯕꯒꯤ ꯍꯣꯏ ꯑꯩꯅ ꯄꯪꯍꯥꯏ ꯍꯥꯏꯔꯤꯕꯁꯤꯅ ꯃꯣꯏꯗꯤ ꯑꯁꯦꯡꯕꯅꯦ ꯍꯥꯏꯅ ꯈꯟꯕ ꯃꯥꯜꯂ
ꯇꯜꯂꯦꯗ ꯋꯥꯔꯤꯗꯤ ꯑꯩꯅ ꯁꯨꯝ ꯃꯔꯛ ꯃꯔꯛ ꯗ ꯃꯣꯏꯗꯨꯕꯨ ꯑꯗꯨꯝ ꯑꯃꯨꯛ ꯍꯥꯏꯕꯅꯦꯕ
ꯍꯝ
ꯑꯗꯨꯝ ꯃꯔꯛꯇ ꯐꯥꯒꯤ ꯇꯧꯔꯒ ꯀꯣ
ꯍꯣꯏ ꯑꯩꯅ ꯐꯥꯒꯤ ꯇꯧꯔꯒ ꯑꯁ ꯅꯪ ꯍꯧꯖꯤꯛ ꯑꯗꯨꯅꯦ ꯉꯁꯥꯏ ꯅꯪꯕꯨ ꯎꯑꯦ ꯅꯪ ꯅꯪ ꯅꯨꯄꯤ ꯑꯃꯒ ꯆꯠꯃꯤꯟꯅꯔꯃꯤꯅ ꯐꯥꯒꯤ ꯍꯥꯏꯔꯒ ꯃꯥꯗꯣ ꯉꯥꯛꯄ ꯃꯥꯜꯂꯦ ꯃꯥꯗꯤ ꯁꯦꯡꯔꯥ ꯍꯥꯏꯅꯀꯣ ꯅꯣꯛꯅꯤꯡꯕꯗꯣ ꯅꯪꯒꯤ ꯐꯖꯅ ꯂꯩꯔꯝꯃꯤꯅ ꯂꯝꯕꯤꯗ ꯍꯥꯏꯔ ꯑꯩꯅ ꯍꯥꯏꯕꯤꯌꯣꯒ
ꯑꯥ
ꯃꯥꯗꯤ ꯀꯃꯥꯏꯅꯅꯥꯏꯕ ꯈꯪꯕꯅꯣ ꯀꯥꯏꯅ
ꯇꯂꯦ ꯋꯥꯔꯤꯗꯣ
ꯑ ꯑ ꯅꯣꯛꯅꯤꯡꯕꯗ
ꯅꯍꯥꯟ ꯑꯩꯈꯣꯏꯁꯨ ꯑꯉꯥꯡ ꯑꯣꯏꯔꯀꯥꯟꯗ ꯃꯤꯉꯣꯟꯗ ꯐꯥꯒꯤ ꯌꯥꯝ ꯇꯧꯒꯟꯗ꯭ꯔꯥ ꯑꯩꯈꯣꯏꯁꯦ
ꯍꯣꯏ
ꯂꯥꯛꯇꯕ ꯃꯤꯁꯨ ꯂꯥꯛꯑꯦꯒꯨꯝꯕ ꯐꯥꯒꯤ ꯌꯥꯝ ꯇꯧꯕꯒꯤꯀꯣ
ꯎꯝ
ꯑꯩ ꯑꯗꯨꯃꯥꯏꯅ ꯇꯧꯒꯜꯂꯦꯕ ꯑꯣꯖꯥ ꯂꯥꯛꯇ꯭ꯔꯁꯨ ꯑꯁ ꯑꯣꯥ ꯁꯩꯁꯦ ꯂꯥꯛꯑꯦ ꯑꯣꯖꯥ ꯂꯥꯛꯑꯦ ꯅꯨꯡꯉꯥꯏꯍꯩ ꯇꯧꯕꯗꯣ ꯀ꯭ꯂꯥꯁꯇ ꯃꯅꯨꯡꯗꯒ ꯑꯗꯨꯃꯥꯏꯅ ꯇꯧꯋꯤ ꯑꯣꯖꯥ ꯅꯣꯡꯃꯗꯤ ꯑꯩꯁꯦ ꯑꯗꯨꯒꯤ ꯋꯥꯔꯤꯗ ꯍꯥꯏꯔꯒ ꯅꯣꯡꯃꯁꯦ ꯑꯩꯁꯦ ꯑꯣꯖꯥ ꯂꯥꯛꯑꯦ ꯈꯪꯗꯦꯕ ꯑꯗꯨꯝ ꯑꯩꯅ ꯐꯈꯤꯗꯧꯔꯒ ꯏꯃꯥꯟꯅꯕꯤꯁꯤꯡꯗ ꯑꯣꯖꯥ ꯂꯥꯛꯑꯦꯍꯦ ꯍꯥꯏꯒꯜꯂꯦꯕꯀꯣ
ꯍꯣꯏ
ꯑꯗꯨ ꯅꯣꯡꯃꯁꯦ ꯑꯁꯦꯡꯕ ꯂꯥꯛꯄ
ꯑꯣ
ꯑꯄ ꯅꯨꯃꯤꯠꯇꯣ ꯑꯩꯁꯦ ꯆꯞ ꯆꯥꯅ ꯍꯥꯏꯔꯕ ꯑꯩꯅ ꯍꯥꯏꯕ ꯅꯨꯃꯤꯠꯇ ꯃꯣꯏ ꯊꯥꯖꯗꯕꯣ ꯍꯥꯟꯅꯗ ꯄꯦꯔꯥꯅꯦ ꯌꯥꯖꯅꯤ
ꯑꯗꯨꯅꯤ ꯅꯨꯡꯁꯤꯅ ꯑꯩꯈꯣꯏ ꯍꯧꯖꯤꯛꯇꯤ ꯑꯩꯈꯣꯏ ꯃꯄꯥꯟ ꯊꯣꯛꯑꯗꯤ ꯑꯗꯨꯝ ꯁꯥꯏꯕꯀꯣ ꯃꯌꯨꯝ ꯃꯅꯨꯡ ꯑꯩꯈꯣꯏꯒꯤ ꯂꯩꯕ ꯃꯐꯝꯗꯣ ꯏꯪꯕꯒꯤ ꯑꯁꯤꯗꯗꯤ ꯀꯩꯁꯨ ꯇꯧꯗꯦꯗ ꯑꯗꯨꯝ ꯏꯪꯉꯦ
ꯑꯣ
ꯋꯤꯟꯇꯔꯒ ꯆꯞ ꯃꯥꯟꯅꯩꯅꯦ ꯑꯩꯈꯣꯏ ꯃꯅꯨꯡ ꯑꯩꯈꯣꯏ ꯂꯩꯕꯗꯣ ꯅꯨꯡꯁꯥ ꯆꯥꯡꯗꯕ ꯑꯗꯨꯒꯤ ꯑꯗꯨꯝ ꯏꯪꯕꯗꯣ
ꯑꯁ ꯑꯗꯨꯗꯤ ꯅꯣꯏꯔꯣꯝꯗ ꯅꯣꯡꯃ ꯀꯣꯏꯔꯛꯀꯦ
ꯂꯥꯛꯑꯣ ꯂꯥꯛꯑꯣ ꯀꯣꯛ ꯂꯥꯛꯑꯒ ꯄꯨꯜꯂꯒ ꯂꯣꯏꯔꯤꯈꯩꯅ ꯂꯩꯁꯥꯔꯤꯉꯥꯏꯒꯤ ꯄꯨꯟꯁꯤꯗ ꯅꯨꯡꯉꯥꯏꯊꯣꯛꯀꯗꯕꯅꯤ ꯁꯨꯃꯥꯏꯅ
ꯑꯗꯨꯃꯥꯏꯅꯦ ꯑꯩꯈꯣꯏꯁꯨ ꯑꯁ ꯀꯣꯏꯕꯁꯨ ꯌꯥꯝ ꯆꯠꯈ꯭ꯔꯦ ꯅꯍꯥꯟꯈꯛꯁꯨ ꯅꯨꯃꯤꯠ ꯎ ꯑꯥ ꯃꯄꯥꯟ ꯑꯩꯈꯣꯏꯁꯨ ꯃꯄꯥꯟ ꯂꯩꯌꯦꯕꯀꯣ ꯑꯗꯣ ꯏꯃꯥꯟꯅꯕꯤ ꯑꯃꯅ ꯈꯔ ꯂꯥꯞꯅ ꯂꯩꯕ ꯃꯣꯏ ꯃꯅꯥꯛꯇ ꯇ ꯏꯃꯥꯟꯅꯕꯤ ꯑꯍꯨꯝ ꯄꯨꯜꯂꯒ ꯅꯨꯃꯤꯠ ꯍꯨꯝꯅꯤ ꯂꯩꯔꯨꯔꯦ
ꯑꯣ
ꯑꯗꯨꯁꯨ ꯒꯥꯔꯤ ꯑꯁꯥꯡꯕꯗꯣ ꯈꯪꯕ꯭ꯔꯥ
ꯀꯔꯤ ꯀꯔꯤꯔ
ꯌꯥꯝ ꯁꯥꯡꯉ ꯇꯨꯝꯕ ꯌꯥꯔ ꯆꯠꯄ ꯒꯥꯔꯤꯗꯣ
ꯑ ꯑꯥ
ꯑꯗꯨ ꯑꯗꯨꯗ ꯇꯣꯡꯉ ꯑ ꯆ ꯀꯅꯦꯦꯕ
ꯑꯣ
ꯑꯁ ꯎ ꯃꯤꯒꯤ ꯃꯅꯝꯒ ꯀꯔꯤꯒ ꯑꯩꯅ ꯀꯣꯛꯉ
ꯃꯣꯏꯁꯤꯡꯁꯦ ꯈꯔ ꯀꯟꯗꯤ ꯀꯟꯕꯅꯦ ꯍꯣꯏ
ꯑꯩꯈꯣꯏ ꯐꯝꯃꯤꯟꯅꯕꯅꯦꯕ ꯏꯃꯥꯟꯅꯕꯤ ꯑꯍꯨꯝꯅꯦꯀꯣ
ꯑꯥꯎ
ꯏꯃꯥꯟꯅꯕꯤ ꯑꯅꯤꯒ ꯑꯩꯒ ꯏꯃꯥꯟꯅꯕꯤ ꯑꯃ ꯑꯩꯈꯣꯏꯔꯣꯝꯗ ꯆꯠꯄ ꯑꯗꯨ ꯌꯥꯔꯤ ꯑꯁꯥꯡꯕꯗꯣ ꯇꯣꯡꯕ ꯑꯁ ꯑꯗꯨꯒꯤ ꯑꯩꯅ ꯀꯣꯛ ꯉꯥꯎꯕꯁꯤꯗꯤ
ꯑꯗꯨꯅꯦ ꯌꯥꯝ ꯀꯟ ꯀꯟꯕꯁꯨ ꯂꯩꯕꯅꯤ ꯃꯣꯏꯗꯣ
ꯑꯗꯨ ꯑꯗꯨꯅꯅꯦ ꯑꯩꯗꯤ ꯀꯣꯏꯕ ꯆꯠꯁꯦ ꯍꯥꯏꯅ ꯂꯥꯛꯄꯅꯦ ꯀꯣꯛ ꯉꯥꯎꯔ ꯑꯗꯨꯝ ꯏꯃꯥꯟꯅꯕꯤ ꯍꯣꯏꯗ ꯇꯨꯝꯃꯔꯦ
ꯍ ꯅꯥꯛꯅꯤꯡꯕꯗ ꯑꯗꯨꯅꯦ ꯃꯥꯥꯏꯅ ꯅꯨꯡꯉꯥꯏꯊꯣꯛꯀꯗꯕꯅꯤ ꯂꯩ ꯁꯥꯔꯤꯉꯩ ꯄꯨꯟꯁꯤꯗꯤ ꯑꯃ ꯃꯔꯛ ꯑꯣꯏꯕꯅꯤꯅꯀ ꯑꯗꯨꯅꯦ ꯃꯤꯑꯣꯏꯕꯒꯤ ꯄꯨꯟꯁꯤ ꯂꯥꯛꯀꯦ ꯃꯇꯝ ꯈꯔ ꯀꯩꯅꯣ ꯇꯧꯔꯀꯥꯟꯗꯀꯣ ꯍꯟꯗꯛꯁꯦ ꯑꯩ ꯂꯣꯛ ꯊꯨꯡꯕꯒꯤ ꯃꯄꯥꯟ ꯊꯣꯛꯄꯁꯨ ꯅꯨꯡꯉꯥꯏꯇꯕ ꯁꯨꯃꯥꯏꯅ ꯇꯝꯕ ꯑꯗꯨꯒꯤ ꯈꯅꯥꯎꯁꯦ ꯄꯨꯡꯈꯣꯡ ꯈꯣꯡꯒ ꯂꯩꯕ ꯌꯥꯗ꯭ꯔꯦ
ꯇꯟꯕꯅꯦ ꯑꯩꯁꯨ ꯑꯗꯨꯝ
ꯎꯝ ꯑꯧ ꯑꯩꯈꯣꯏ ꯑꯗꯨꯝ ꯂꯥꯏꯔꯤꯛ
ꯀ꯭ꯔꯤꯍꯥꯏꯕ
ꯑꯩꯈꯣꯏ ꯂꯥꯏꯔꯤꯛ ꯄꯥꯃꯤꯟꯅꯕ ꯃꯤꯁꯤꯡꯗꯣ ꯑꯗꯨꯝ ꯂꯣꯛ ꯊꯣꯡ ꯊꯣꯡ ꯊꯣꯡꯉꯒ ꯂꯥꯛꯄ ꯑꯗꯨꯗ ꯑꯩ ꯑꯩꯁꯦ ꯂꯥꯁ ꯇꯥꯅ ꯅꯥꯔꯕ ꯑꯗꯒꯤ ꯏ ꯀꯥꯕꯗꯣ
ꯑꯩꯗꯤ ꯑꯗꯨꯒꯨꯝꯕꯔꯣ ꯏꯃꯥꯟꯅꯕꯤꯁꯨ ꯌꯥꯝ ꯅꯥꯒꯟꯕ ꯑꯃ ꯂꯩꯌꯦ ꯑꯇꯣꯞꯄꯒꯤ ꯑꯇꯣꯞꯄ ꯀ꯭ꯂꯥꯁꯇ ꯅꯥꯕ ꯃꯤ ꯎꯔꯗꯤ ꯃꯥ ꯅꯥꯕꯗ ꯍꯪꯕ꯭ꯔꯥ ꯑꯗꯨ ꯑꯩꯕꯨꯗꯤ ꯃꯤ ꯈꯔ ꯑꯗꯨꯝ ꯍꯣꯏ ꯑꯩꯕꯨꯗꯤ ꯑꯗꯨꯒꯨꯝꯕ ꯇꯧꯗꯦꯕ ꯑꯗꯨ ꯃꯤ ꯑꯅꯥꯕ ꯃꯔꯛꯇ ꯂꯩꯔꯁꯨ ꯄꯥꯛ ꯆꯥꯛ ꯌꯥꯝ ꯆꯥꯕꯒꯤꯔꯥ ꯈꯪꯗꯦꯗꯣ ꯆꯥꯛ ꯌꯥꯝ ꯆꯥꯔꯤ ꯅꯥꯗꯦ ꯍꯥꯏꯗ꯭ꯔꯥ
ꯑꯩꯈꯣꯏꯗꯤ ꯆꯥꯛꯁꯨ ꯌꯥꯝꯅ ꯆꯥꯏ ꯍꯥꯏꯕꯁꯨ ꯅꯠꯇꯦꯕ ꯑꯗꯨꯒ ꯏꯃ꯭ꯌꯨꯟ ꯁꯤꯁꯇꯦꯝ ꯈꯔ ꯁꯣꯟꯕꯃꯤꯁꯤꯡꯅꯤꯀꯣ ꯑꯗꯨꯃꯥꯏꯅ ꯑꯗꯨꯝ ꯇꯧꯒꯜꯂꯕ ꯌꯥꯔꯦ ꯑꯗꯨꯒꯤ ꯑꯩꯁꯨ ꯑꯗꯨ ꯃꯔꯅꯥꯛꯇ ꯌꯥꯎꯈ꯭ꯔ ꯃꯥꯜꯂꯦ
ꯑꯩꯈꯣꯏꯗꯤ ꯆꯥꯛꯄꯨꯗꯤ ꯑꯗꯨꯝ ꯆꯥꯏꯌꯦꯔ ꯆꯥꯛꯄꯨꯗꯤ
ꯎꯝ ꯆꯥꯛꯁꯨ ꯌꯥꯝꯅ ꯆꯥꯕꯗꯤ ꯉꯝꯗꯦꯗ ꯑꯩꯗꯤ ꯑꯩꯒꯤ ꯔꯦꯟꯁꯤ ꯂꯩꯔꯒ ꯆꯥꯕꯅꯤꯅꯀꯣ
ꯍꯣꯏ ꯍꯧꯖꯤꯛ ꯑꯩꯅ ꯂꯩꯕ ꯃꯐꯝꯗꯣ
ꯑ
ꯑꯩ ꯃꯊꯛꯇ ꯀꯥꯔ ꯂꯩꯕꯅꯦ ꯑꯩꯈ ꯑꯩꯅ ꯂꯩꯕ ꯃꯐꯝꯒꯤ ꯍꯦꯛ ꯃꯈꯥꯗꯣ ꯄꯨꯈ꯭ꯔꯤ ꯑꯆꯧꯕ ꯑꯃ ꯁꯥꯏꯑꯕ ꯑꯗꯨꯒꯤ ꯉꯥꯁꯤꯡꯗꯣ
ꯎꯝ
ꯑꯗꯨꯝ ꯉꯥ ꯑꯆꯧ ꯑꯆꯧꯕ ꯌꯥꯝ ꯂꯩꯌꯦ ꯑꯗꯨ ꯃꯣꯏꯒꯤ ꯉꯥ ꯉꯥ ꯌꯣꯛꯄ ꯑꯩꯈꯣꯏꯒꯤ ꯃꯄꯨꯒꯤ ꯃꯆꯥꯁꯤꯡꯗꯣ
ꯑꯥ
ꯑꯇꯣꯝ ꯅꯨꯡꯇꯤꯒꯤ ꯉꯥ ꯐꯥꯔꯒ ꯅꯨꯡꯉꯥꯏꯊꯣꯛꯑꯦꯍꯦ ꯑꯩ ꯌꯥꯝ ꯑꯩꯁꯨ ꯀꯨꯝꯃꯒ ꯐꯅꯤꯡꯉꯦ꯫
ꯃꯣꯏ ꯑꯉꯥꯡ ꯑꯉꯥꯡ ꯃꯆꯥꯅꯦꯕ ꯀ꯭ꯂꯥꯁ
ꯑꯥ
ꯀ꯭ꯂꯥꯁ ꯇꯨ ꯊ꯭ꯔꯤ ꯀꯥ ꯑꯗꯨꯝ ꯁꯥꯟꯅꯔꯒ ꯐꯥꯕꯗꯣ
ꯑꯥ
ꯅꯨꯡꯇꯤꯒꯤꯅꯦ ꯃꯣꯏꯅ ꯐꯥꯔꯤꯁꯦ ꯍꯧꯖꯤꯛꯁꯨ ꯑꯃꯨꯛ ꯑꯗꯨꯝ ꯐꯥꯔ ꯂꯩ ꯃꯣꯏ ꯁ꯭ꯀꯨꯜ ꯍꯦꯛ ꯍꯜꯂꯛꯑꯕ ꯉꯥ ꯐꯥꯕ ꯑꯃꯨꯛ ꯊꯣꯛꯑꯅꯤ
ꯀꯨꯝꯃꯒ ꯀꯣꯛ ꯐꯥꯗꯣꯛꯑꯣ ꯑꯗꯨꯒ ꯆꯥꯊꯣꯛꯑꯣ ꯀꯩꯅꯣ
ꯑꯁ ꯑꯩ ꯉꯥꯕꯨꯗꯤ ꯄꯥꯝꯃꯦ ꯑꯗꯨ ꯃꯣꯏꯒꯤ ꯂꯣꯟꯁꯦ ꯍꯩꯇꯕ
ꯑ
ꯍꯥꯏꯗꯤ ꯃꯣꯏꯒꯤ ꯂꯣꯟꯗꯗꯤ ꯉꯥ ꯉꯥ ꯍꯥꯏꯕꯗꯤ ꯀꯧꯕ ꯍꯩꯑꯦꯕ ꯉꯥꯕꯨꯗꯤ ꯍꯥꯏꯕ ꯍꯩꯌꯦꯕ ꯅꯤꯕ ꯍꯩꯇꯕ
ꯑꯣ
ꯄꯥꯏ ꯂꯩꯇꯦ
ꯍꯩꯕ ꯍꯩꯕ ꯈꯔꯛꯇ ꯍꯥꯡꯗꯣꯛꯑꯒ ꯀꯣꯛ ꯆꯥꯊꯣꯛꯑꯣ ꯅꯨꯡꯉꯥꯏꯊꯣꯛꯑꯣ ꯀꯩꯅꯣ ꯑꯥ ꯑꯩꯈꯣꯏꯗꯤ ꯁꯤꯗ ꯁꯤꯗꯗꯤ ꯀꯩꯅꯣ ꯇꯧꯕꯅꯤꯅ ꯑꯁ ꯑꯗꯨꯒꯨꯝꯕꯁꯨ ꯂꯩꯇꯦ ꯌꯨꯝꯒꯨꯝꯕ ꯆꯠꯂꯗꯤꯀꯣ ꯑꯗꯨꯃꯥꯏꯅ ꯇꯧꯔꯤꯕ ꯑꯩꯈꯣꯏꯁꯨ ꯄꯤꯛꯅꯤꯛ ꯆꯠꯄꯒꯨꯝꯕ ꯆꯥꯛ ꯊꯣꯡꯅ ꯆꯥꯃꯤꯟꯅꯕꯒꯨꯝꯕ ꯑꯃꯦꯠ ꯆꯥꯔꯛꯁꯤꯡꯖꯨ ꯄꯥꯔꯇꯤ ꯇꯧꯕ ꯑꯁꯤꯒꯨꯝꯕꯅ ꯑꯗꯨꯝ ꯇꯧꯋꯦꯕ
ꯑꯁ ꯑꯩꯗꯤ ꯈ꯭ꯋꯥꯏꯗꯒꯤ ꯄꯥꯝꯕ ꯄꯥꯔꯇꯤꯁꯦ ꯁꯤꯡꯖꯨ ꯄꯥꯔꯇꯤꯅꯦ ꯑꯇꯣꯞꯄ ꯄꯥꯝꯗꯦ
ꯑꯗꯨꯅꯤ ꯑꯩꯁꯨ ꯁꯨꯃꯥꯏꯅ ꯇꯧꯕ ꯑꯗꯨꯒꯤ ꯍꯦꯛ ꯑꯩꯈꯣꯏ ꯌꯨꯝ ꯂꯥꯛꯑꯗꯤ ꯂꯩꯀꯥꯏꯗ ꯂꯩꯕ ꯃꯤꯁꯤꯡꯗꯣ ꯈꯣꯝ ꯈꯣꯝꯃꯒ ꯂꯥꯛꯑꯒ ꯑꯩꯈꯣꯏ ꯌꯨꯝꯗ ꯑꯗꯨꯝ ꯃꯤ ꯇꯔꯥꯃꯨꯛ ꯇꯨꯝ ꯆꯥꯔꯒ ꯂꯩꯥꯛꯏꯅꯦ ꯅꯤꯇꯤ ꯁꯨꯃꯥꯏꯅ ꯆꯥꯏꯌꯦꯕ ꯑꯩꯈꯣꯏꯁꯦ
ꯑꯗꯨꯅꯦ ꯑꯗꯨꯒ ꯁꯤꯡꯖꯨꯁꯦ ꯑꯩꯗꯤꯀꯣ ꯁꯥꯔꯅꯤꯅ
ꯑꯥ
ꯁꯥꯔꯒ ꯍꯦꯛ ꯍꯦꯟꯅ ꯍꯦꯟꯅ ꯍꯥꯎꯕꯗꯣ ꯈꯪꯕ꯭ꯔꯥ
ꯑꯣꯏꯏ ꯑꯣꯏꯌꯦ ꯑꯁꯦꯡꯕ ꯑꯗꯨꯕꯨ ꯃꯤ ꯍꯣꯏ ꯑꯩꯁꯨ ꯁꯨꯃꯥꯏꯅ ꯇꯧꯋꯦ ꯑꯗꯨꯒꯤ ꯏ ꯏꯃꯥꯅ ꯏꯃꯥꯟꯅꯕꯤꯒ ꯏꯃꯥ ꯃꯣꯏꯅ ꯑꯩꯉꯣꯟꯗ ꯁꯥꯎꯕꯗ ꯃꯔꯣꯛ ꯆꯥꯃꯜꯂꯦ ꯍꯥꯏꯅꯀꯣ ꯆꯥꯗ꯭ꯔꯁꯨ ꯃꯨꯛꯀ ꯉꯝꯕ
ꯃꯔꯛꯇꯗꯤ ꯁꯞꯃꯟꯕꯒꯤ ꯃꯤꯠ ꯎꯗꯕ ꯅꯨꯃꯤꯠ ꯌꯥꯎꯅꯤ
ꯑꯣꯏꯌꯦ ꯑꯣꯏꯌꯦ ꯑꯁꯦꯡꯕ ꯑꯁ ꯑꯩꯗꯤ ꯏꯊꯟꯗ ꯈꯛꯇꯔ ꯁꯨꯃꯥꯏꯅ ꯆꯥꯕ ꯍꯥꯏꯔꯤꯒ ꯃꯤ ꯈꯔꯗꯤ ꯁꯨꯃꯥꯏꯅ ꯇꯧꯔꯝꯃꯤꯅꯦ ꯑꯩꯗꯤ ꯏꯊꯟꯗꯔ ꯍꯥꯏꯔꯒ
ꯁꯤꯡꯖꯨ ꯆꯥꯏꯌꯦꯕꯀꯣ
ꯑꯥꯎ
ꯁꯥꯝꯃꯟꯕꯒꯤꯗꯤ ꯎꯔꯁꯨ ꯁꯥꯝꯃꯟꯕꯒꯤ ꯎꯗꯕꯗꯣ ꯈꯪꯕ꯭ꯔꯥ
ꯑꯗꯨꯅꯦ ꯑꯣꯏꯕꯅꯦ ꯃꯔꯛ ꯃꯔ ꯃꯤꯠꯁꯦ ꯖꯤꯡ ꯖꯤꯡ ꯂꯥꯎꯕꯅꯦ ꯍꯣꯏ
ꯑꯩꯗꯤ ꯁꯥꯏꯌꯦ ꯍꯥꯏꯔꯁꯨ ꯁꯥꯏꯌꯦ ꯍꯥꯏꯕꯗꯣ ꯇꯣꯛꯇꯦꯕ ꯃꯤꯠꯇꯒꯤꯒ ꯆꯤꯟꯗꯒꯤꯒ ꯀꯔꯤ ꯀꯔꯤ ꯇꯥꯔꯅꯤ ꯀꯣ
ꯑꯗꯨꯅꯦ ꯑꯩꯈꯣꯏꯒꯤ ꯑꯩꯈꯣꯏ ꯄꯨꯜꯂꯗꯤ ꯑꯁ ꯁꯤꯡꯖꯨ ꯆꯥꯕ ꯇꯣꯛꯑꯔꯣꯏꯅꯦ ꯑꯗꯨꯗꯤ
ꯍꯣꯏ ꯇꯣ ꯅꯨꯡꯇꯤꯒꯤ ꯆꯥꯔꯁꯨ ꯌꯥꯏ
ꯑꯣ ꯑꯗꯨꯅꯦ ꯑꯩꯁꯨ ꯃꯣꯔꯣꯛꯇꯤ ꯑꯗꯨꯝ ꯆꯥꯕ ꯌꯥꯏꯑꯕ ꯑꯇꯣꯞꯄꯗꯤ ꯌꯥꯝ ꯆꯥꯕ ꯉꯝꯃꯦꯕ ꯑꯩꯁꯦ ꯁꯥꯕ ꯄꯣꯠꯤ ꯑꯗꯨꯝ ꯆꯥꯕ ꯌꯥꯔꯦ
ꯁꯤꯡꯖꯨ ꯆꯥꯕꯁꯨꯀꯣ ꯏꯃꯥꯟꯅꯕꯤ ꯏꯃꯥꯟꯅꯕꯤꯗ ꯄꯣꯜꯂꯦꯕ ꯏꯃꯥꯟꯅꯕꯤ ꯈꯔ ꯆꯥꯃꯤꯟꯅꯕ ꯅꯨꯡꯉꯥꯏꯕ ꯌꯥꯎꯋꯦꯕ ꯍꯥꯏꯗꯤ ꯃꯤ ꯈꯔꯗꯤ ꯆꯥꯕ ꯍꯥꯎ ꯈꯔ ꯑꯗꯨꯝ ꯇꯣꯛꯄꯁꯨ ꯌꯥꯎꯋꯦꯅ
ꯍꯣꯏ ꯑꯗꯨꯒꯨꯝꯕꯗꯣ ꯆꯥꯕ ꯅꯨꯡꯉꯥꯏꯇꯕꯅꯦ ꯎꯝ
ꯑꯗꯨꯅꯦ ꯑꯗꯨꯒꯤꯅꯦ ꯆꯥꯔꯗꯤ ꯂꯣꯏꯗ꯭ꯔꯤ ꯐꯥꯎ ꯃꯣꯔꯣꯛ ꯃꯣꯔꯣꯛ ꯋꯥꯠꯂꯗꯤ ꯗꯤ ꯃꯔꯣꯛ ꯍꯥꯞꯄ ꯑꯗꯨꯝ ꯍꯥꯞꯄꯒ ꯂꯣꯏꯗ꯭ꯔꯤ ꯐꯥꯎ ꯁꯥꯥꯎꯗꯣ
ꯑꯗꯨꯅꯦ ꯑꯩꯁꯨ ꯁꯨꯃꯥꯏꯅ ꯇꯧꯋꯕ ꯁꯤꯡꯖꯨ ꯃꯨꯛꯕꯥꯪ ꯇꯧꯕ ꯍꯧꯔꯅꯤ ꯅꯥꯕ ꯐꯥꯔꯅꯤ ꯉꯥꯏꯍꯥꯛ
ꯅꯪꯁꯨ ꯍꯧꯖꯤꯛꯁꯨ ꯆꯥꯅꯤꯡꯉꯤ ꯑꯃꯅꯤ
ꯍꯧꯖꯤꯛꯁꯨ ꯌꯥꯝ ꯆꯥꯅꯤꯡꯉꯦ ꯍꯧꯖꯤꯛꯇꯤ ꯏꯃꯥꯟꯅꯕꯤꯁꯤꯡꯗꯣ ꯂꯣꯏꯅꯃꯛ ꯌꯨꯝ ꯆꯠꯄꯗꯨꯒꯤ ꯃꯣꯏ ꯂꯥꯛꯇ ꯉꯥꯏꯔꯤꯅꯤ ꯑꯗꯨꯒ ꯑꯩꯗꯤꯀꯣ ꯃꯔꯣꯛ ꯌꯥꯝ ꯁꯅ ꯆꯥꯔꯀꯥꯟꯗꯀꯣ ꯃꯥꯏꯗ ꯄꯤꯝꯄꯜꯁ ꯊꯣꯛꯄꯗꯣ ꯑꯗꯨꯁꯨ ꯑꯗꯨꯝ ꯇꯧꯕ ꯑꯗꯨꯒꯤ ꯑꯩꯅ ꯎꯝ ꯃꯔꯛ ꯃꯔꯛꯇꯤ ꯏ ꯀꯥꯕꯗꯣ
ꯑꯩꯗꯤ ꯑꯩꯒꯤ ꯃꯥꯏꯗꯗꯤ ꯑꯗꯨꯒꯨꯝꯕ ꯑꯩꯗꯤ ꯃꯥꯏꯁꯦ
ꯎꯝ
ꯑꯗꯨꯒꯨꯝꯕ ꯀꯔꯤꯝꯇ ꯇꯧꯗꯦꯗꯤ ꯃꯥꯏꯁꯦ ꯀ꯭ꯔꯤ ꯍꯥꯏꯁꯤꯅ ꯃꯥꯏꯁꯦ ꯈꯔ ꯀꯪꯕ ꯍꯥꯏꯇꯥꯔꯦ ꯍꯥꯏꯗꯤ ꯆꯣꯠꯇꯦꯕ ꯃꯥꯏ ꯆꯣꯠꯇꯕ ꯑꯩ ꯃꯥꯏ ꯆꯣꯠꯅꯤꯡꯉꯥꯏ ꯑꯉꯥꯡꯁꯤꯡꯒꯤ